ꯍꯣ ꯇꯔꯔꯕꯣ ꯎ ꯃꯣꯝꯗ ꯀꯛꯈꯤꯕ ꯃꯥꯜꯂꯦ
ꯎꯝ
ꯃꯇꯣꯝꯗ ꯀꯛꯈꯤꯕ ꯃꯥꯜꯂꯦ
ꯍꯣꯏ ꯀꯩꯗꯧꯔꯤꯒꯦ
ꯇꯗꯦ ꯒ꯭ꯔꯨꯞꯇ ꯃꯤ ꯈꯠꯅꯔꯝꯃꯤ
ꯎꯝ
ꯒ꯭ꯔꯨꯞꯁꯦ ꯃꯤꯒ ꯋꯥꯔꯤꯔꯤ ꯁꯅꯥꯔꯝꯕꯅꯦ
ꯂꫭꯏꯔꯕ ꯁꯟꯅꯕ
ꯅꯪꯗꯤ ꯀꯩꯗꯩ
ꯕꫭꯜ ꯌꯦꯡꯉꯃꯕꯅꯦ
ꯂꫭꯏꯈ꯭ꯔꯕ
ꯂꫭꯏꯗ꯭ꯔꯤ ꯇꯥꯕ꯭ꯔ
ꯍꯣꯏ ꯇ
ꯀꯗ ꯆꯥꯔ ꯐꯔ
ꯂꯣꯟ ꯊꯣꯡꯕ ꯆꯥꯏꯌꯦ
ꯅꯣꯡꯕ
ꯏꯔꯣꯝꯕꯇꯪ ꯆꯥꯔꯕ ꯎꯝ
ꯍꯣꯏ ꯅꯣꯏ ꯃꯥ ꯈꯣꯏ ꯇꯨ ꯍꯥꯥꯎꯋ
ꯇꯨꯡꯗꯦ
ꯑꯣ ꯑꯗꯨꯒ ꯅꯪꯅ ꯑꯩꯒ ꯋꯥꯔꯤ ꯁꯅꯥꯍꯧꯔꯤꯅꯦꯕ
ꯎꯝ
ꯃ ꯌꯥꯗꯅ
ꯀꯩꯔꯤꯕ
ꯇ ꯌꯥꯗ꯭ꯔꯣ
ꯎꯝ ꯊꯝꯕ ꯌꯥꯗ
ꯀꯩꯒꯤ
ꯎꯗ
ꯀꯩꯋꯥꯔꯤ ꯁꯟꯅ ꯖꯥꯠꯅꯣ
ꯎꯝ
ꯑꯥ
ꯎꯝ
ꯀꯩ ꯋꯥꯔꯤ ꯁꯟꯅꯁꯤ ꯍꯥꯏꯅꯣ ꯍꯥꯏꯒ ꯎꯝ
ꯅꯨꯡꯁꯤ ꯋꯥꯔꯤ ꯎꯝ
ꯆꯠꯂꯣꯍꯩ
ꯎꯝ ꯎꯝ
ꯑꯗꯨꯅꯦ ꯍꯥꯏꯖꯦ
ꯀꯩꯕ
ꯑꯗꯨꯖꯨ ꯉꯥꯎꯕꯗꯨꯗꯥ
ꯑꯩꯔꯥ ꯍꯥꯏꯖꯦ
ꯑꯥꯎ
ꯌꯨ ꯉꯥꯎꯔꯤꯔꯥꯕ
ꯍꯣꯏ
ꯌꯨ ꯊꯛꯇꯦꯍꯦ
ꯅꯪ ꯆꯦ ꯁꯥꯕ ꯆꯠꯇ꯭ꯔꯣ
ꯆꯠꯂꯦ ꯆꯠꯂꯦ
ꯀꯅꯥ ꯀꯅꯥ
ꯍꯥꯟꯅꯒꯤ ꯑꯉꯥꯡꯁꯤꯡꯗꯣ ꯂꯣꯏ ꯊꯦꯡꯅꯔꯦ
ꯅꯨꯄꯤꯒꯗꯤ ꯊꯦꯅꯔꯛꯇ꯭ꯔꯣ
ꯀꯩꯕ
ꯅꯨꯄꯤꯒ ꯊꯦꯡꯅꯔꯛꯇ꯭ꯔꯣꯕ
ꯅꯨꯄꯤꯔꯣ
ꯍꯣꯏ
ꯅꯨꯄꯤ ꯃꯌꯥꯝ ꯊꯦꯡꯅꯔꯛꯏ ꯁ꯭ꯀꯨꯜ ꯀꯥꯕ ꯀꯣꯂꯦꯁ ꯇꯧꯔ ꯆꯠꯄ ꯅꯨꯄꯤ ꯃꯌꯥꯝ ꯊꯦꯡꯅꯔꯛꯑꯦ
ꯑꯣ ꯃꯣꯏ ꯑꯣꯏ ꯋꯥꯔꯤ ꯁꯅꯥꯎ ꯌꯥꯗ꯭ꯔꯣ ꯑꯗꯨꯗꯤ
ꯀꯩꯕ
ꯃꯣꯏꯒ ꯋꯥꯔꯤ ꯁꯅꯥꯎ ꯌꯥꯗ꯭ꯔꯣ
ꯃꯣꯏꯒ ꯋꯥꯔꯤ ꯁꯥꯟꯅꯕꯗꯣ ꯋꯥꯔꯤ ꯁꯥꯟꯅ ꯅꯪꯒ ꯋꯥꯔꯤ ꯁꯥꯟꯅꯅꯤꯡꯕ
ꯄꯛꯇꯦ ꯑꯗꯨ
ꯄꯛꯇꯤꯌꯦ
ꯍꯣꯏ ꯅꯆꯤꯟ ꯌꯥꯝ ꯊꯤꯌꯦ
ꯎꯝ ꯀꯥꯏꯗꯩ ꯆꯤꯟ ꯊꯤꯕ ꯍꯩꯇꯦ ꯏꯕꯦꯝꯃ
ꯂꯣꯠꯅ ꯁꯥꯟꯅꯥꯔꯝꯕꯁꯨ ꯀꯅꯥꯅ ꯈꯪ
ꯌꯥꯔꯦ ꯁꯥꯟꯅꯖꯗꯦ ꯁꯥꯟꯅꯖꯗꯦ
ꯑꯁ ꯌꯨꯡ ꯌꯨ ꯉꯥꯎꯕ ꯌꯥꯝ ꯃꯥꯜꯂꯦ ꯅꯪ ꯈꯨꯉꯥꯡꯗꯣ
ꯌꯨ ꯉꯥꯎꯕ ꯃꯥꯜꯂꯦꯕ
ꯍꯣꯏ
ꯇꯞꯅ ꯍꯥꯏꯕꯒꯤꯅꯤ ꯌꯨ ꯉꯥꯎꯕ ꯃꯥꯜꯂꯤꯁꯦ
ꯁꯦꯡꯕ ꯊꯛꯇꯤ ꯊꯛꯇꯦꯀꯣ
ꯑꯩꯕꯨ ꯌꯥꯝ ꯀꯩꯗ ꯑꯣꯜꯂꯒꯦꯒꯦ ꯃꯤꯇꯔꯗ ꯑꯣꯟꯒꯦꯔꯥ ꯊꯔꯃꯣ ꯃꯤꯇꯔꯗ ꯑꯣꯟꯒꯦꯔꯥ ꯊꯛꯇꯤ ꯊꯛꯇꯦ ꯀꯣ ꯀꯥꯏ ꯑꯩꯕꯨ ꯌꯥꯝ ꯌꯨ ꯌꯥꯝ ꯊꯛꯀꯟꯕꯩ ꯇꯥꯏꯞꯇ ꯏꯁꯄꯣꯔꯠ ꯄꯔꯁꯟꯅ ꯀꯅꯥ ꯏꯁꯄꯣꯔꯠ ꯄꯔꯁꯟꯅ ꯀꯅꯥꯅ ꯌꯨ ꯊꯛꯀꯦ
ꯕꯦꯁ ꯊꯛꯄ ꯌꯥꯎꯔꯤꯦꯍꯦ
ꯌꯥꯎꯔꯁꯨ ꯑꯩ ꯑꯩꯗꯤ ꯍꯛꯇꯦ ꯀꯣꯏꯗ ꯑꯩꯗꯤ ꯊꯥꯛꯆꯗꯦ
ꯣ ꯌꯦꯡꯒꯤꯦꯟ ꯇꯔꯅꯤꯅꯥ
ꯒ꯭ꯌꯥꯟ ꯇꯥꯏꯅ ꯑꯩꯗꯤ ꯍꯥꯟꯅꯗꯒꯤ ꯑꯗꯨꯝ ꯒ꯭ꯌꯥꯟ ꯇꯥꯏ
ꯌꯥꯔꯦ ꯃꯨ ꯅꯆꯤꯟꯗꯨ ꯊꯤꯔ ꯅꯣ
ꯏ ꯊꯤ ꯗꯌꯦ ꯊꯤꯕꯁꯨꯨ ꯍꯥꯏꯛꯇꯦ ꯅꯪꯉꯣꯟꯗꯗꯤ ꯑꯃꯨꯛ ꯍꯥꯏꯅꯁꯨ ꯊꯅꯤꯡꯗꯦ
ꯅꯨꯡꯁꯤ ꯋꯥꯔꯤ ꯁꯥꯟꯅꯅꯤꯡꯉꯗꯤ ꯁꯥꯔꯛꯎꯅꯦ ꯀꯌꯥꯝ ꯍꯩꯕ꯭ꯔꯥ ꯌꯦꯡꯒꯦꯕ
ꯅꯨꯡꯁꯤ ꯋꯥꯔꯤꯗ
ꯍꯣꯏ
ꯎꯝ ꯅꯪꯁꯦ ꯑꯗꯨꯝ ꯅꯤꯡꯁꯤꯡꯉ ꯂꯩꯌꯦ ꯅꯪꯗ ꯍꯧꯔ ꯍꯥꯏ ꯑꯗꯨꯅꯦ ꯑꯗꯨꯝ ꯈꯜꯂꯅ ꯂꯩ
ꯈꯥꯟꯕꯩꯔꯣ ꯅꯨꯡꯊꯤꯟ ꯆꯨꯞꯄ ꯑꯣꯐ ꯂꯥꯏꯟ ꯂꯩꯔꯒ ꯁꯨꯛꯂꯥꯛꯞ ꯂꯥꯛꯄꯤꯗ꯭ꯔꯤꯗꯣ
ꯎꯝ ꯑꯣꯕ꯭ꯔ ꯂ ꯆ ꯂꯥꯛꯄꯤꯔ ꯑꯩꯁ ꯅꯪ ꯅꯪꯒꯤ ꯊꯕꯛ ꯆꯠꯂꯒ ꯑꯩ ꯀꯃꯥꯏꯅ ꯂꯥꯛꯇꯣꯏꯔ ꯑꯩꯗꯤ ꯅꯪ ꯊꯖꯤꯦꯄꯨ ꯀꯣꯟꯅꯅꯦ ꯈꯪꯉꯤꯗꯨꯗꯤ ꯑꯩꯩꯅ ꯊꯕꯛ ꯆꯠꯇꯦꯅ ꯈꯔ ꯍꯡꯉꯤꯁꯤꯗꯤ ꯀꯣꯟꯅ
ꯑꯣ ꯍꯣꯏꯅꯦ
ꯑ ꯑꯩꯒꯤ ꯑꯩꯒꯤ ꯁꯥꯟꯅꯕ ꯆꯠꯂꯦ ꯍꯥꯏꯗꯨꯗꯤ ꯅ ꯑꯗꯨ ꯈꯪꯕꯤ ꯍꯥꯏꯗ꯭ꯔꯣ
ꯅꯪ ꯄꯨꯡ ꯀꯌꯥ ꯐꯥꯎ ꯁꯥꯟꯅꯒꯦꯕ
ꯑꯩ ꯁꯦꯁꯟ ꯑꯅꯤ ꯈꯥꯏꯕꯤꯕ ꯑꯩꯒꯤ ꯁꯦꯁꯟ ꯑꯣꯏꯅ ꯇꯣꯉꯥꯏꯅ ꯇꯧꯋꯦꯕ ꯑꯩꯒꯤꯗꯤ ꯕꯇꯤꯡꯒꯤ ꯇ ꯀꯥꯟ ꯣꯒꯤ ꯇ ꯀꯥꯟ ꯑꯗꯨꯦꯦ ꯈꯥꯏꯗꯦ ꯄꯔꯛꯇꯤꯁ ꯑꯗꯨꯗꯣ ꯑꯅꯤꯃꯛ ꯇꯧꯔꯒꯗꯤ ꯌꯨꯝ ꯍꯜꯂꯛꯄꯗ ꯑꯥ ꯊꯦꯡꯉꯦ ꯅꯨꯡꯗꯥꯡ ꯇꯥꯔꯦ ꯍꯜꯂꯛꯄꯗ
ꯑꯗꯨꯒꯤ ꯁꯦꯁꯟ ꯁꯦꯁꯟ ꯈꯥꯏꯗꯣꯛꯄꯅꯤꯅ ꯑꯁꯦꯡꯕꯩꯅꯤ ꯇꯥꯕ꯭ꯔꯣ
ꯑꯣ
ꯍꯥ
ꯑꯣ ꯇꯥꯏꯌꯦ
ꯑꯩꯈꯣꯏ ꯏꯃꯟꯅꯕꯅ ꯁꯨꯃꯥꯏ ꯁꯨꯃꯥꯏ ꯇꯧꯏ ꯑꯗꯨꯒ ꯅꯪ ꯑꯩꯅ ꯅꯪ ꯎꯕ ꯅꯨꯃꯤꯠꯇꯨꯗꯒꯤ ꯅꯪꯉꯣꯟꯗ ꯑꯗꯨꯝ ꯉꯥꯎꯔꯂꯩꯔꯦ ꯑꯩꯁꯦ
ꯏꯁ ꯎꯁꯨ ꯎꯗꯅ
ꯎꯝ ꯑꯁꯦꯡꯕ ꯎꯗ꯭ꯔꯁꯨ ꯑꯩꯒꯤ ꯊꯃꯣꯏꯅꯨꯡꯗ ꯃꯪꯂꯥꯟꯅꯨꯡꯗꯗꯤ ꯅꯪ ꯎꯔꯦꯑꯦꯗꯣ ꯁꯛ ꯎꯗ꯭ꯔꯁꯨ ꯁꯛꯇꯤ ꯎꯍꯜꯂꯛꯀꯦ ꯇꯧꯔꯦ ꯏꯁꯣꯔꯅ ꯇꯥꯕꯔꯣ
ꯍꯣꯢ ꯇꯥꯏꯌꯦ
ꯅꯪ ꯎꯍꯜꯛꯀꯦ ꯇꯧꯑꯦ ꯊꯕꯛꯇꯨ ꯋꯥꯕ ꯍꯟꯅ ꯇꯧꯅ
ꯑꯗꯨꯝꯍꯥꯟꯅ
ꯅꯣꯡ ꯇꯥꯕ
ꯉꯟꯅ ꯇꯨꯝꯕ ꯌꯥꯗꯔꯣ
ꯀꯩꯍꯥꯏꯕ
ꯉꯟꯅ ꯇꯨꯝꯕ ꯌꯥꯗ꯭ꯔꯣꯕ
ꯌꯥꯝꯅ ꯉꯟꯅ ꯇꯨꯝꯍꯟꯅꯤꯡꯉꯕꯣ
ꯗꯦ ꯅꯥꯏꯠ ꯃꯥ ꯉꯥꯎꯏ ꯍꯥꯏ
ꯍꯌꯦꯡꯗꯒꯤ ꯍꯌꯦꯡꯗꯒꯤꯗꯤ ꯉꯟꯅ ꯇꯨꯝꯃꯅꯤ ꯀꯩꯝ ꯍꯥꯏꯔꯣꯏ ꯌꯥꯔꯕꯣ ꯑꯗꯨꯗꯤ ꯎꯝ ꯇꯥꯕꯔꯣ
ꯇꯥꯏꯌꯦ
ꯌꯥꯔꯕꯣ
ꯀꯔꯤ
ꯍꯌꯦꯡꯗꯒꯤꯗꯤ ꯀꯩꯝ ꯍꯥꯏꯔꯣꯏꯒꯦꯕ ꯉꯟꯅ ꯇꯨꯝꯍꯟꯅꯤꯡꯉꯕꯅꯤꯅ ꯅꯪ
ꯁꯥꯎꯋꯤ ꯀꯥꯏꯗꯨꯔꯣ ꯅꯪꯒꯤꯁꯦ
ꯁꯥꯎꯖꯗꯦ ꯁꯥꯎꯖꯗꯦ ꯉꯟꯅ ꯇꯨꯝꯍꯟꯅꯤꯑꯕꯅꯤꯅ ꯍꯥꯏꯔꯣꯏꯒꯦ ꯉꯟꯅ ꯇꯨꯝꯃꯦ
ꯁꯨꯃꯥꯏꯅ ꯋꯥꯔꯤꯁꯥꯔꯤꯁꯤ ꯅꯣꯏꯃꯥ ꯈꯣꯏꯅ ꯍꯪꯗꯕꯣ
ꯀꯩꯕ
ꯅꯣꯏ ꯃꯥꯈꯣꯏꯅ ꯍꯪꯗꯕꯔꯣꯕ
ꯍꯪꯗꯦꯗ
ꯂꯥꯎꯔꯛꯇ꯭ꯔꯣꯕ ꯌꯨꯝ ꯑꯦꯔꯨꯗꯒꯤ ꯇꯨꯝꯃꯣ ꯀꯥꯏꯅꯒ ꯇꯨꯝꯃꯣ ꯍꯥꯏꯅ ꯂꯥꯎꯔꯛꯇꯔꯣ
ꯂꯥꯎꯔꯛꯇꯦ
ꯑꯁ ꯌꯥꯝ ꯒꯤꯌꯟꯇꯥꯏꯅꯦ ꯑꯗꯨꯗꯤ
ꯑꯗꯨꯝ ꯒꯤꯌꯥꯟ ꯇꯥꯕꯅꯦ ꯃꯔꯝꯁꯨ ꯌꯥꯝ ꯃꯣꯛꯄꯅꯦ ꯎꯝ ꯀꯏꯔꯤꯕ
ꯀꯩꯁꯨꯨꯝ ꯍꯥꯏꯗꯤ ꯁꯨꯝ ꯂꯣꯛꯅꯤꯡꯕ
ꯑꯅꯤꯡ ꯅꯪ ꯉꯥꯏꯍꯟꯕꯗꯤ ꯍꯩꯕꯅꯤ ꯅꯠꯇ꯭ꯔꯥ ꯅꯪꯗꯤ ꯑꯩꯟꯒ ꯑꯩꯟꯗꯒ ꯍꯥꯏ ꯅꯪ ꯅ ꯑꯩꯁ ꯀꯩꯅꯣꯝ ꯇꯧꯗ꯭ꯔꯥ ꯈꯣꯠꯠꯇ꯭ꯔꯅ ꯎꯠꯇ꯭ꯔ ꯀꯁ
ꯇꯥꯗꯕ
ꯇꯥꯕꯔꯣ
ꯇꯥꯏ
ꯑꯗꯣ ꯅꯥꯈꯣꯟꯅ ꯌꯥꯝ ꯄꯤꯛꯅ ꯍꯥꯏꯔꯛꯏ ꯅꯈꯣꯅ ꯇꯥꯗ꯭ ꯃꯤ ꯃꯌꯥꯝ ꯂꯩꯕ꯭ꯔꯣ ꯍꯥꯏꯁꯦ
ꯂꯥꯏꯇꯦꯗꯥ
ꯑꯗꯨꯗꯤ ꯈꯣꯟꯗꯨ ꯆꯥꯎꯅ ꯍꯥꯏꯕ ꯅꯠꯇ꯭ꯔꯣ ꯌꯥꯝ ꯄꯤꯛꯅ ꯍꯥꯏ
ꯏꯀꯣꯁꯦꯄꯗꯨꯕ
ꯀꯕ ꯂꯣꯡ ꯇꯥꯕ꯭ꯔꯣ ꯅꯣꯏꯔꯣꯗꯥ
ꯇꯦ
ꯇꯥ ꯑꯦ
ꯑ ꯊꯀ
ꯇꯥꯗꯦ ꯍꯥꯏꯔꯣ ꯇꯥꯏꯌꯦ ꯍꯥꯏꯔꯣ
ꯇꯥꯗ ꯍꯥꯏꯕ
ꯇꯥꯗꯦ ꯑꯁ ꯅꯣꯏꯒꯤ ꯀꯩꯅꯣ ꯃꯐꯝꯁꯤꯅ ꯇꯣꯉꯥꯟꯕ ꯃꯐꯝ ꯑꯃꯅꯤꯅꯦ ꯑꯩꯈꯣꯏꯒꯤ ꯃꯐꯝꯁꯤꯦꯅ ꯑꯩꯈꯣꯏ ꯁꯣꯝꯗꯗꯤ ꯅꯣꯡ ꯇꯥꯏ
ꯑꯗꯨꯝꯗꯤ ꯇꯧꯔꯝꯃꯣꯕꯣ
ꯑꯩꯔ ꯇ ꯣ ꯂꯩ ꯇ ꯉꯥꯏꯍꯥꯛ ꯂꯩꯔꯒ ꯇꯨꯝꯃꯅꯤ ꯕꯥꯜꯂ ꯌꯦꯕꯥ ꯂꯣꯏꯔꯥ
ꯋꯥꯔꯗꯤ ꯀꯨ ꯃꯗꯔ ꯋꯥ
ꯅꯗ ꯇ ꯍꯧꯖꯤꯛ ꯇꯨꯝꯦ ꯑꯥꯗ ꯑꯩꯈꯣꯏ ꯀꯩꯅꯣꯃꯨꯛ ꯔꯦꯁ ꯂꯩ ꯄꯦꯁꯟ ꯈꯥꯏꯗꯣꯛꯏꯁꯦ ꯄꯨꯡꯈꯥꯏ ꯑꯃꯗꯤ ꯔꯦꯁ ꯇꯧꯋꯦꯕ ꯇꯨꯝꯃꯦꯕ ꯄꯨꯡ ꯑꯃ ꯄꯨꯡ ꯍꯥꯏꯔꯒꯗꯤ ꯇꯨꯝꯃꯦꯕ ꯑꯗꯨꯣ ꯑꯗꯨꯒꯤ ꯆꯨꯁꯟ ꯈꯥꯏꯗꯣꯛꯄꯗꯨꯅꯤ ꯑ ꯍꯌꯦꯡꯒꯤ ꯊꯕꯛ ꯆꯠꯇꯔꯥ
ꯍꯣꯏ ꯇ ꯀ ꯆꯠ ꯆ ꯅꯠꯇ꯭ꯔ
ꯆꯅꯤꯆꯥ ꯀꯩꯒꯤ ꯊꯕꯛ ꯆꯠꯄꯅ ꯂꯟ ꯅꯠꯇ꯭ꯔꯣ
ꯎ
ꯇꯜꯂꯦ
ꯋꯥꯉꯔ ꯂꯩ
ꯌꯥ ꯀꯠꯇꯗꯕꯖꯅꯣ ꯍ
ꯋꯥ ꯃꯥꯡꯨꯅꯕꯒꯤ ꯇꯜꯂꯦ ꯍꯥꯏꯕꯣ
ꯋꯥꯃꯟ ꯒꯦ ꯇꯕ꯭ꯔꯣ
ꯇꯥꯏꯌꯦ
ꯍꯌꯦꯡꯋꯥꯏ ꯁꯦꯕꯥ ꯇꯧꯅꯕ ꯃꯤ ꯂꯩꯔꯤꯁꯤꯗꯤ ꯍꯧꯖꯤꯛ ꯋꯥꯔꯁꯨ
ꯇꯩꯕꯨ ꯇꯩꯒꯗ꯭ꯔꯥꯅꯦ
ꯑ
ꯎꯝ ꯍꯣꯏ ꯇꯧꯕ ꯇꯧꯔꯗꯤ ꯐꯩꯌꯦ
ꯀꯅꯥꯅꯣ ꯑꯩ ꯁꯦꯕꯥ ꯇꯧꯤꯗꯣꯏꯁꯤ ꯀꯅꯥꯅꯣꯕ
ꯈꯪꯗꯦ ꯃꯤ ꯃꯌꯥꯝ ꯂꯩꯔꯤꯗꯨꯗꯤ ꯁꯦꯕꯥ ꯇꯧꯅꯕ
ꯑꯣ ꯅꯪꯗꯤ ꯑꯣꯏꯅꯤꯡꯗꯕ꯭ꯔꯣ ꯁꯤꯅꯤ
ꯑꯩꯗꯤ ꯑꯩꯗꯤ ꯑꯣꯏꯅꯤꯡꯉꯤ ꯑꯗꯨꯕꯨ ꯑꯩ ꯀꯅꯥꯅꯣ ꯍꯥꯏꯔꯛꯄꯗꯨꯗ ꯃꯤ ꯃꯌꯥꯝ ꯂꯩꯕꯒꯤꯔꯥ ꯈꯜꯂꯨꯕ
ꯑꯗꯨ ꯅꯪ ꯈꯣꯝꯕ ꯀꯩ ꯇꯧꯒꯦ
ꯑꯗ ꯑꯩ ꯑꯩꯅꯦ ꯑꯗꯨꯝ ꯍꯥꯏꯔꯦ ꯅꯪꯅꯦꯅ ꯍꯥꯏꯔ ꯍꯥꯏꯔꯛꯀꯦ ꯂꯩꯇꯦ ꯑꯩꯉꯣꯟꯗ ꯍꯟꯗꯛ ꯀꯩꯝꯁꯨ ꯍꯥꯏꯔꯛꯇꯕ ꯅꯪꯅꯦ ꯅꯪ ꯅꯗ ꯇꯧꯍꯟꯗꯣꯏꯅꯦ ꯁꯦꯕꯥꯗꯤꯅ ꯀꯥꯏꯅ
ꯃꯥꯅ ꯃꯥꯅ ꯅꯨꯄꯥ ꯊꯣꯛꯆꯗ꯭ꯔꯒ ꯃꯤꯉꯣꯟꯗ ꯑꯃꯨꯛ ꯇꯥꯏꯅꯔꯤꯁꯦ
ꯎꯝ ꯅꯨꯄꯥ ꯊꯣꯛꯆ꯭ꯔ ꯑꯩꯈꯣꯏꯗꯤ ꯅꯨꯄꯥ ꯊꯣꯛꯑꯦ ꯑꯗꯨꯅ ꯑꯩꯈꯣꯏꯗꯤ ꯍꯥꯏ